ꯍꯂꯣ
ꯀꯔꯤ ꯃꯤ ꯍꯥꯎ ꯍꯥꯎ ꯆꯥꯔꯦꯀ
ꯅꯪ ꯅꯝꯕꯔ ꯑꯅꯤ ꯄꯥꯏꯕ꯭ꯔꯣ
ꯑꯍꯨꯝꯕꯥꯏ
ꯑꯍꯨꯝ ꯄꯥꯏ ꯑꯍꯨꯝꯗꯤ ꯌꯥꯝꯃꯟꯗ꯭ꯔꯣ
ꯑꯍꯨꯝ ꯄꯥꯏꯖꯔꯤ ꯑꯃ ꯑꯍꯥꯟꯕ ꯋꯥꯆꯞ ꯒ꯭ꯔꯨꯞꯇ ꯌꯥꯎꯕꯗꯨꯅꯅꯦ
ꯎꯝ
ꯍꯟꯗ꯭ꯔꯦꯗ ꯑꯦꯟ ꯑꯩꯠꯇꯤ ꯂꯤꯃꯤꯠꯁ ꯃꯥꯒꯤ ꯃꯤꯅꯤꯠ ꯂꯣꯏꯔꯦ ꯑꯗꯨꯒ ꯇꯨ ꯁꯚꯦꯟꯗ ꯂꯣꯏꯕꯗꯨꯁꯨ ꯃꯥꯒꯤ ꯂꯤꯃꯤꯠ ꯂꯣꯏꯔꯦ ꯑꯗꯨꯅ ꯑꯁꯤꯅ ꯂꯥꯁ ꯄꯤꯁ
ꯂꯥꯁꯇꯦꯁ ꯑꯣꯏꯕ
ꯑ
ꯑꯁ ꯌꯥꯃꯤꯀꯣ
ꯀ ꯌꯥꯗꯦ
ꯅꯝꯕꯔ ꯑꯃꯈꯛꯇꯗꯅꯦ ꯄꯥꯏꯕ ꯅꯪꯗꯤ ꯑꯃ ꯅꯝꯕꯔ ꯑꯅꯤ ꯑꯍꯨꯝ ꯄꯥꯏꯔꯦ
ꯅꯪꯗꯤ ꯑꯃ ꯑꯃꯈꯛꯇ ꯄꯥꯏꯕꯗꯣ ꯅꯪꯗꯤ ꯀꯨꯏꯅ ꯌꯥꯝ ꯆꯠꯂꯤꯅ
ꯎꯝ ꯑꯩꯗꯤ ꯂꯣꯏꯗ꯭ꯔꯤ ꯌꯥꯝ ꯂꯩꯔꯤ
ꯑꯣ ꯍꯣꯏ ꯏꯕꯨꯡꯉꯣ ꯑꯦꯠꯇꯦꯟꯗ ꯂꯣꯏꯕꯅꯤꯀꯣ
ꯏꯕꯨꯡꯣ ꯀꯥꯏ ꯑꯩꯅ ꯆꯍꯤ ꯍꯥꯟꯅ ꯃꯨꯅꯤꯗ
ꯍꯥꯥ
ꯑꯩꯅ ꯆꯍꯤ ꯍꯥꯟꯂ ꯑꯩꯅ ꯆꯍꯤ
ꯐꯔꯦꯅꯦ ꯆꯍꯤ ꯍꯜꯂꯗꯤ
ꯎꯝ ꯀꯩꯩꯖꯟꯁꯒꯦ
ꯀꯔꯤ
ꯀꯩꯖꯥꯟ ꯆꯒꯦꯕ
ꯉꯁꯤꯗꯤꯅꯦ ꯑꯩꯈꯣꯏꯗꯤ ꯍꯥꯎ ꯆꯦꯗꯥ ꯃꯦꯔꯥꯃꯤꯁꯅꯤꯅꯅꯦ ꯀꯩꯅꯣ ꯆꯥꯏ ꯍꯋꯥꯏ ꯊꯣꯡꯕ ꯆꯥꯖꯔꯦ
ꯑꯥ
ꯍꯋꯥꯏ ꯊꯣꯡꯕ ꯆꯥꯏ ꯍꯥꯏꯕ
ꯍꯋꯥꯏ ꯊꯣꯡꯅ ꯍꯋꯥꯏꯁꯨ ꯐꯖꯅ ꯊꯣꯡꯅ ꯆꯥꯕ ꯐꯖꯅ ꯊꯣꯡꯉꯗꯤ ꯍꯥꯎꯗꯤ ꯍꯥꯎꯕꯅꯤꯌꯦ
ꯎꯝ ꯍꯥꯎꯕꯅꯦ ꯀꯩꯅꯣꯅꯦꯕ ꯑꯗꯨ ꯃꯦꯔꯥꯃꯦꯦꯁ ꯅꯣꯏ ꯑꯗꯨ ꯉꯁꯤꯗꯤ ꯀꯥꯡꯅꯤꯅ ꯈꯦꯠꯇ꯭ꯔꯤꯒꯁꯦ ꯍꯧꯊꯔꯒ ꯎꯠꯇꯤꯒ ꯊꯣꯡꯉꯒ ꯑꯩꯈꯣꯏꯒꯤ ꯏꯁꯇꯨꯗꯦꯟꯁꯤꯡꯒ ꯄꯨꯟꯅ ꯆꯥꯃꯤꯟꯅꯔꯦ
ꯍꯕ꯭ꯔꯗ
ꯊꯥꯎꯕ
ꯌꯥꯝ ꯆꯥꯕ꯭ꯔꯣ
ꯍ ꯍꯥꯏꯣ
ꯂꯩ ꯑꯅꯤ ꯑꯍꯨꯝ ꯆꯥꯕ꯭ꯔꯣ ꯍꯥꯏꯕ
ꯍꯦ ꯄ꯭ꯂꯦꯠ ꯑꯍꯨꯝ ꯑꯍꯨꯝꯃꯛꯇꯤ ꯆꯥꯕ ꯉꯝꯗꯦꯍꯦ
ꯑ ꯑꯅꯤꯗꯤ
ꯆꯥꯕ ꯉꯝꯗꯦ
ꯑꯅꯤꯁꯨ ꯆꯥꯕ ꯉꯝꯗꯦ ꯑꯗꯨ ꯑꯃ ꯃꯈꯥꯏꯗꯤ ꯆꯥꯕ꯭ꯔꯣ
ꯑꯩꯅ ꯆꯥꯔꯤꯁꯦ ꯑꯩꯈꯣꯏ ꯆꯥꯕ ꯍꯥꯏꯕꯁꯦ ꯃꯆꯤꯠ ꯃꯆꯤꯠ ꯆꯥꯕ ꯅꯤꯗꯨꯗ
ꯎꯝ ꯃꯆꯦꯠ ꯃꯆꯤꯠ ꯆꯥꯔꯁꯨ ꯌꯥꯝ ꯆꯥꯔꯗꯤ ꯂꯣꯏꯔꯅꯤ ꯄꯣꯛ ꯊꯥꯔꯗꯤ ꯂꯩꯔꯗꯕ꯭ꯔꯥ
ꯅꯪꯗꯤ ꯑꯍꯥꯎꯕ ꯌꯥꯝ ꯆꯥꯏꯅ
ꯁꯤꯝ ꯇꯗꯗ ꯃꯔꯛ ꯃꯔꯛꯇ ꯑꯩꯈꯣꯏ ꯏꯃꯥꯟꯅꯕꯁꯤꯡꯒ ꯏꯟꯖꯥꯡ ꯍꯥꯎꯗꯕꯒꯤ ꯀꯣ ꯃꯔꯛ ꯃꯔꯛꯇ ꯑꯈꯣꯏ ꯀꯨꯟꯅ ꯆꯥꯕꯀꯣ
ꯑꯗꯣꯝꯕꯨ ꯀꯔꯝ ꯀꯔꯝ ꯂꯦꯜꯂꯤꯒꯦ
ꯎꯝ ꯑ ꯈꯪꯗꯦꯗ ꯁꯨꯝ ꯍꯥꯏꯗꯤ ꯍꯥꯏꯕ ꯈꯪꯗꯦꯗ
ꯀꯔꯤ
ꯈꯪꯗꯦꯕ ꯑꯩꯈꯣꯏꯒꯤ ꯄꯨꯟꯁꯤꯁꯤ ꯀꯔꯤꯗꯣ ꯀꯔꯤ ꯍꯥꯏꯁꯤꯔ ꯊꯕꯛ ꯂꯩꯔꯗꯤ ꯊꯔꯛ ꯆꯠꯂꯦ ꯊꯔꯛ ꯂꯩꯇꯔꯗꯤ ꯌꯨꯝꯗ ꯁꯨꯝ ꯁꯤꯒꯑꯣꯅꯦ
ꯅꯨꯡꯉꯥꯏꯅꯅꯦꯦ
ꯅꯪꯗꯤ
ꯗꯤ ꯑꯗꯨꯝ ꯂꯩꯌꯦꯗ
ꯑꯗꯨꯝ ꯂꯩꯕꯕꯨ ꯃꯔꯝ ꯑꯃꯗꯤ ꯂꯩꯕꯅꯦ
ꯀꯩꯅꯣ ꯑꯗꯨꯝ ꯂꯩ ꯍꯥꯏꯕꯗꯣ ꯃꯔꯝ ꯑꯃ ꯂꯩꯕꯒꯤꯅ ꯑꯩꯗꯤ
ꯑꯗꯨꯝ ꯂꯩꯕꯕꯨ ꯌꯨꯝꯗ ꯌꯥꯖ
ꯍꯥꯏꯔꯣꯅꯦ
ꯌꯨꯝꯒꯤ ꯊꯕꯛ ꯂꯩꯗꯅ
ꯑꯥ
ꯌꯨꯝꯒꯤ ꯊꯕꯛ ꯂꯩꯗꯥꯅ
ꯅꯠꯇꯦ ꯑꯩꯗꯣ ꯇꯥꯕ꯭ꯔꯣ ꯑꯩ ꯀꯣꯆꯤꯡ ꯁꯦꯟꯇꯔꯗ ꯂꯩꯌꯦ ꯅꯣꯕꯤꯠ ꯅꯣꯚꯤꯗ꯭ꯌꯥꯒ ꯁꯥꯏꯅꯤꯛ ꯊꯥꯒꯗꯧꯕ ꯑꯉꯥꯡꯁꯤꯡꯒ ꯂꯩꯃꯤꯟꯅꯩꯌꯦ
ꯑꯣ ꯅꯣꯕꯤꯗ꯭ꯌꯥ ꯍꯥꯏꯔꯒ ꯑꯩꯁꯨ ꯅꯣꯕꯤꯗ꯭ꯌꯥꯒꯤ ꯏꯁꯇꯨꯗꯦꯟꯅꯤꯅꯦ
ꯑꯩꯌꯥ
ꯊꯥꯎꯖꯟ ꯇꯨ ꯊꯥꯎꯖꯟ ꯇ꯭ꯋꯦꯟꯇꯤ ꯇꯨꯗꯒꯤ ꯀꯣ
ꯑ
ꯇꯨ ꯊꯥꯎꯖꯟ ꯇ꯭ꯋꯦꯟꯇꯤ ꯇꯨꯗꯒꯤ ꯀ꯭ꯂꯥꯁ ꯇꯨꯋꯜ ꯂꯩꯕ
ꯑꯥ.....
ꯀ꯭ꯂꯥꯁ ꯁꯤꯛꯁꯇꯗꯒꯤ ꯀꯥꯕ ꯍꯧꯔꯦ ꯅꯕꯣꯗꯤꯌꯗ ꯁꯤꯁ ꯁꯕꯦꯜ, ꯑꯦꯠ, ꯅꯥꯏꯟ, ꯑꯦꯂꯥꯅꯚꯦꯟ, ꯇꯨꯌꯦꯞ ꯂꯣꯏꯔꯗꯤ ꯂꯣꯏꯕ
ꯀꯩꯅꯣ ꯁꯤꯛꯁ ꯁꯚꯦꯟ ꯑꯩꯠ ꯅꯥꯏꯟ ꯑꯩꯠ ꯑꯦꯂꯚꯦꯟ ꯇꯨꯌꯦꯜꯞ ꯐꯥꯏꯚ ꯇꯦꯟꯅ ꯀꯥꯏ ꯍꯨꯟꯗꯣꯛꯈ꯭ꯔꯒꯦ
ꯑꯣ
ꯁꯤꯛꯁ ꯁꯚꯦꯟ ꯑꯦꯠ ꯅꯥꯏꯟ ꯍꯔ ꯑꯦꯂꯚꯦꯟ ꯆꯋ ꯇꯅ ꯀꯥꯏ ꯍꯨꯟꯗꯣꯛ ꯈꯔꯒꯦꯕꯥ
ꯑꯇꯦꯁꯨ ꯌꯥꯎꯕꯅꯦ
ꯌꯥꯝ ꯍꯌꯦꯡ ꯉꯃꯤꯗꯤꯇꯤ ꯏ ꯀꯂ ꯑꯃꯒ ꯑꯦ ꯆ ꯇꯝꯃꯤꯅ ꯌꯥꯝ ꯐꯩ
ꯎ ꯑꯩꯗꯤ ꯁꯤꯛꯁ ꯁꯚꯦꯟ ꯑꯩꯠ ꯅꯥꯏꯟ ꯗꯠ ꯏꯂꯚꯦꯟ ꯇ ꯍꯣꯠꯂꯛꯑ ꯍꯥꯏꯕ
ꯌꯥꯔꯦ ꯍꯨꯝ ꯆꯤꯟ ꯀꯥꯂꯥꯃꯦ ꯈꯪꯉꯦ꯫
ꯇꯦꯟ ꯇꯦꯟꯁꯦ ꯑꯁ ꯌꯥꯝ ꯇꯦꯜꯒꯤ ꯔꯤꯖꯜ ꯌꯥꯝ ꯇꯦꯡꯒꯖꯥ ꯌꯥꯝ ꯊꯤꯕꯀꯣ ꯑꯗꯨꯒꯤ ꯍꯥꯏꯅꯤꯡꯗꯕ
ꯑ
ꯎꯝ
ꯍꯧꯖꯤꯛꯅ ꯀꯩꯇꯧꯔꯤꯅꯣ
ꯑꯗꯗꯤ ꯁꯨꯝ ꯌꯨꯝꯗ ꯂꯩꯌꯦꯦ ꯅꯍꯥꯟ ꯀ꯭ꯂꯥꯁ ꯇꯨꯌꯦꯕ ꯂꯣꯏꯔꯒ ꯏꯝꯐꯥꯜꯗ ꯀꯣꯂꯦꯖ ꯀꯣꯂꯦꯖ ꯆꯕ
ꯑꯥ
ꯀꯣꯂꯦꯁ ꯆꯥꯒ ꯀꯣꯂꯦꯁꯇ ꯀꯥꯕ ꯇꯧꯑꯦ ꯌꯨꯝꯗ ꯁꯨꯝ ꯊꯕꯛ ꯂꯥꯛꯑꯦ ꯁ ꯊꯕꯛ ꯆꯑꯣ ꯊꯕꯛ ꯂꯥꯛꯒꯦ ꯁꯅꯤꯝ ꯂꯩꯥꯛꯑꯦ
ꯀꯔꯤꯔꯣ ꯀꯣꯂꯦꯖ ꯀꯥꯕ ꯇꯣꯛꯑꯦ ꯍꯥꯏꯁꯤꯅ
ꯅꯍꯥꯟ ꯑꯁ.. ꯀꯣꯂꯦꯖ ꯀꯥꯕ ꯀꯣꯂꯦꯖ ꯀꯥꯅꯤꯡꯗ꯭ꯔꯕꯀꯣ ꯅꯍꯥꯟꯗꯤ ꯀꯣꯂꯦꯖ ꯀ꯭ꯂꯥꯁ ꯇꯨꯌꯦꯞ ꯂꯣꯏꯔꯒ ꯀꯣꯂꯦꯖ ꯏꯝꯐꯥꯜ ꯀꯣꯂꯦꯖꯗꯣ
ꯑꯧ
ꯑꯗꯨꯗ ꯀꯥꯏꯌꯦꯕ
ꯑꯗꯨ ꯂꯣꯏꯁꯤꯟꯗꯕ꯭ꯔꯥꯕ
ꯂꯣꯏꯁꯤꯟꯗꯦ
ꯀꯩꯗꯧꯕꯩ ꯂꯣꯏꯁꯤꯟꯗꯥꯕ
ꯀꯅꯤꯡꯗ꯭ꯔꯕ
ꯑꯦ ꯑꯦ ꯑꯦ
ꯑꯦ
ꯀꯔꯤꯗ꯭ꯔꯕ ꯑꯗꯨꯒꯦ
ꯑꯣ
ꯑ ꯂꯣꯏꯅꯦ
ꯂꯣꯏꯔꯅꯦ ꯅꯪꯁꯤꯗꯤ
ꯑꯥ ꯂꯣꯏꯔꯦ ꯑꯩꯒꯤꯗꯤ ꯂꯣꯏꯔꯦ ꯀꯣꯂꯦꯖ ꯀꯂꯦꯁ ꯀꯥꯕꯕꯨꯗꯤ ꯅꯨꯡꯉꯥꯏꯌꯦꯕꯀꯣ
ꯅꯨꯡꯉꯥꯏꯔꯛ ꯀꯩꯗꯧꯕꯩ ꯇꯣꯛꯏꯅꯣꯕ
ꯍꯪꯗꯅꯦ ꯁꯨꯝ ꯏꯔꯥꯡ ꯊꯣꯛꯄꯒꯤ ꯑꯃꯨꯛ ꯀꯨꯝꯅꯤꯡꯗ꯭ꯔꯕ
ꯇꯥꯅꯤꯡꯗꯦꯍꯦ
ꯑꯗꯨꯒꯤ ꯀꯨꯝꯅꯤꯡ ꯏꯔꯥꯡ ꯇꯧꯕꯒꯤ ꯀꯨꯝꯅꯤꯡꯗꯕꯒꯤ ꯁꯨꯝ ꯇꯧꯑꯦ
ꯎꯝ ꯅꯪ ꯀꯣꯂꯦꯖꯇꯣ ꯀꯥꯗꯕꯨ ꯀꯩꯗꯧꯗꯣꯏꯅꯣꯕ ꯇꯨꯋꯦꯜꯐꯇꯨꯗ
ꯅꯤ ꯑꯩ ꯍꯧꯖꯤꯛ ꯑꯃꯨꯛ ꯀꯣꯂꯦꯖꯀꯤ ꯑꯦꯗꯃꯤꯁꯟ ꯇꯧꯁꯤꯔꯅ ꯈꯟꯕꯅꯤꯅ ꯍꯧꯖꯤꯛ ꯑꯣ ꯑꯩꯈꯣꯏꯔꯣꯝꯅꯀꯣ
ꯇꯣꯀꯣ ꯄꯩꯁꯥ ꯇꯤꯡꯈꯩ ꯇꯤꯡꯉꯛꯉꯕꯣ ꯍꯧꯖꯤꯛ ꯑꯃꯨꯛ ꯀꯣꯂꯦꯖ ꯑꯃꯨꯛ ꯑꯦꯗꯃꯤꯁꯟ ꯇꯧꯁꯤꯔꯥ ꯈꯜꯂꯦ ꯇꯣ ꯇꯥꯝꯃꯅꯣ ꯇꯦꯟ ꯐꯥꯎ ꯀꯥꯜꯂꯝꯕ ꯅꯪꯅ ꯍꯧꯖꯤꯛ ꯀꯨꯂꯦꯁ
ꯑ ꯎꯝ ꯑꯗꯨꯕꯨꯗꯤ ꯆꯨꯝꯕ ꯅꯣꯅꯦꯗ ꯑꯃꯨꯛ ꯑꯦꯗꯃꯤꯁꯟ ꯇꯧꯖꯤꯔꯅ ꯈꯟꯕ
ꯎꯝ
ꯇꯧꯕ ꯌꯥꯗꯤ ꯌꯥꯕꯅꯦꯕꯀꯣ ꯑꯩꯅ ꯅꯤꯡꯉꯥꯏ ꯈꯔ ꯆꯥꯎꯕꯒꯤꯀꯣ ꯏꯝꯐꯥꯜꯗ ꯁꯨꯝ ꯀꯥꯕꯅꯦꯕ
ꯏꯝꯐꯥꯜꯗ ꯀꯥꯔꯒ ꯂꯣꯏꯁꯤꯟꯕ꯭ꯔꯁꯨ ꯂꯣꯏꯁꯤꯟꯗꯥꯕꯤ
ꯑꯗꯨꯃꯤꯅꯦ ꯁꯖꯤꯛ ꯊꯪꯗꯦꯅꯦ ꯅꯣꯅꯦꯗ ꯑꯃꯨꯛ ꯑꯦꯗꯃꯤꯁꯟ ꯇꯧꯁꯤꯔꯅ ꯈꯪꯕꯅꯦ
ꯈꯪꯉꯔꯣꯏꯌꯦ ꯈꯪꯉꯔꯣꯏꯌꯦ
ꯑꯩꯗꯤ ꯑꯗꯨꯒꯗꯤ ꯀ꯭ꯂꯥꯁ ꯀꯤꯔꯤ ꯀꯔꯥ ꯀꯥꯗꯦꯕ ꯁꯨꯝ ꯑꯦꯗꯃꯤꯁꯟ ꯇꯧꯔꯛꯣꯏꯕ꯭ꯔꯣ
ꯑ ꯀ꯭ꯂꯥꯁ ꯀꯩ ꯀꯌꯥꯥ ꯀꯥꯗꯕ꯭ꯔꯥ
ꯍꯥ
ꯀ꯭ꯂꯥꯁ ꯀꯔꯤ ꯀꯔꯥ ꯀꯥꯗꯦ
ꯑꯥꯎ ꯀꯥꯗꯦ ꯀꯥꯗꯕꯤꯗ ꯁꯨꯝ ꯌꯦꯦꯜꯂꯣ ꯍꯥꯏꯕꯗꯣ
ꯑꯣ ꯑꯩꯗꯤ ꯀ꯭ꯂꯥꯁ ꯀꯔꯤ ꯀꯔꯥ ꯀꯥꯕ꯭ꯔꯥ ꯍꯥꯏꯔꯒ
ꯎꯝꯥ ꯂꯩꯀꯥꯟꯗ ꯀꯔꯤ ꯀ꯭ꯂꯥꯁꯁꯤ ꯁꯨꯝ ꯀꯥꯏꯑꯦꯕ ꯀ꯭ꯂꯥꯁ ꯀꯥꯗ꯭ꯔꯗꯤ ꯑꯦꯇꯦꯟꯗꯦꯟꯁꯀꯤ ꯀꯔꯤ ꯀꯔꯥ ꯑꯗꯨ ꯂꯧꯋꯦꯕꯀꯣ ꯑꯗꯨꯅ ꯐꯩꯌꯦꯕ ꯐꯩꯌꯦ
ꯑꯗꯨ ꯅꯪ ꯑꯁꯣꯝꯅ ꯑ ꯅꯪꯅ ꯄꯥꯝꯃꯤꯖꯦ ꯀꯣꯂꯦꯖ ꯆꯠꯇꯕꯤꯗ ꯑꯦꯛꯖꯥꯝ ꯈꯛꯇ ꯊꯥꯕ ꯆꯠꯄꯗꯨꯅꯦꯕ ꯄꯥꯝꯃꯤꯖꯦ꯫
ꯎꯝ
ꯑꯗꯨꯗꯕꯨ ꯀꯔꯤ ꯇꯧꯗꯣꯏꯅꯣꯕ ꯁꯥꯔꯇꯤꯐꯤꯀꯦꯠ ꯉꯥꯛꯇ ꯄꯥꯔꯒ ꯍꯤꯡꯒꯦ ꯍꯥꯏꯔꯕ꯫
ꯑ ꯑꯗꯨ ꯑꯗꯨ ꯋꯥ ꯅꯠꯇꯦꯍꯦ
ꯑꯗꯨꯒꯤ ꯋꯥ ꯅꯠꯇ꯭ꯔꯗꯤ ꯀꯔꯤꯅꯣ ꯏꯝꯐꯥꯜꯗ ꯇꯝꯃꯝꯕꯗꯣ ꯐꯖꯅ ꯇꯝꯒꯦ ꯍꯥꯏꯔꯦ ꯔꯤꯒꯨꯂꯔꯁꯨ ꯆꯠꯅꯤꯡꯗꯕꯩ ꯑꯣꯏꯔꯝꯅꯦꯕ ꯑꯗꯨꯅꯨ ꯅꯣꯏꯗ ꯑ ꯀꯩꯅꯣꯗ ꯇꯧꯔꯒꯕꯨ ꯑꯦꯛꯖꯥꯝ ꯉꯥꯛꯇ ꯊꯥꯕ ꯆꯠꯂ ꯅꯣꯂꯦꯖꯇꯨ ꯌꯥꯎ ꯁꯥꯔꯇꯤꯐꯤꯀꯦꯠꯅ ꯄꯥꯏꯔꯒ ꯒ꯭ꯔꯦꯖꯨꯑꯦꯁꯟꯒꯤ ꯇꯤꯐꯦꯠ ꯑꯗꯨꯝ ꯄꯥꯏ ꯄꯥꯏ ꯀꯣꯏꯔꯣ
ꯑꯗꯨꯕꯨꯖꯨ ꯆꯨꯝꯃꯦ ꯆꯨꯝꯕ꯫
ꯆꯨꯝ ꯆꯨꯝꯃ ꯅ ꯆꯥ
ꯆꯨꯝꯕꯗꯤ ꯆꯨꯝꯃꯦ
ꯂꯩꯕ ꯑꯣꯏꯔꯗꯤ ꯆꯩ ꯑꯁꯤ ꯑꯁꯥꯡꯕꯁꯦ ꯑꯉꯥꯡꯁꯤꯡꯗ ꯐꯨꯕ ꯁ ꯑꯁꯥꯡꯕ ꯋꯥ ꯐꯠꯇꯕꯁꯤꯅ ꯀꯜꯂꯅꯤ
ꯑꯁ
ꯄꯥꯝꯃꯨꯗꯕ꯭ꯔꯥ ꯈꯪꯗꯦ ꯍꯥꯏꯕ
ꯑꯁ ꯑꯗꯨꯅꯤꯅꯦ ꯄꯃꯨꯕꯨꯗꯤ ꯄꯥꯝꯃꯨꯑꯦ ꯑꯗꯣꯕꯨ
ꯄꯥꯝꯃꯨꯔꯝꯒꯅꯤ ꯄꯥꯝꯃꯨꯕꯒꯤꯔ ꯅꯪ ꯇꯧꯔꯤꯗꯣ ꯄꯥꯝꯃꯨꯗꯕꯒꯤꯅꯦ꯫
ꯍꯧꯖꯤꯛꯇꯤ ꯏꯃꯥꯟꯅꯕꯁꯤꯡ ꯂꯣꯏꯅ ꯕꯤ ꯑꯦ ꯂꯣꯏꯈ ꯂꯣꯏꯈ꯭ꯔꯅꯦ
ꯑꯣ ꯅꯪ ꯈꯛꯅꯅꯦ ꯂꯣꯏꯗꯕ ꯀ꯭ꯂꯥꯁ ꯇꯦꯟꯁꯨ ꯀ ꯇꯦꯟꯁꯨ ꯀꯥꯜꯂꯝꯃꯒ ꯑꯦꯂꯚꯦꯟ ꯇꯨꯌꯦꯜꯞ ꯇꯝꯕ ꯉꯝꯕ ꯅꯪꯗꯤ ꯑꯗꯨꯝ ꯒ꯭ꯔꯖꯣꯠ ꯀꯩꯅꯣ ꯕꯤ ꯑꯦꯁꯨ ꯑꯗꯨꯝ ꯀꯥꯂꯣ ꯃꯤꯅ
ꯏꯃꯥꯟꯅꯕꯁꯤꯡꯗꯤ ꯂꯣꯏꯅꯥ ꯕꯤ ꯑꯦ ꯂꯣꯏꯈ꯭ꯔꯅꯤ
ꯅꯃꯥꯟꯅ ꯑ ꯅꯃꯥꯟꯅꯕꯁꯤꯡꯅ ꯑꯥ ꯌꯧꯒꯩ ꯇꯝꯃ ꯅꯪꯅ ꯑꯗꯨꯗ ꯅꯧꯅ ꯇꯝꯃꯒꯅ ꯍꯣꯏ ꯑꯗꯨ ꯑꯗꯨ ꯑꯣꯏꯔꯁꯨ ꯀꯩꯁꯨꯝ ꯀꯥꯏꯗꯦ ꯑꯗꯨꯑꯣꯏꯔꯁꯨ ꯄꯥꯝꯃꯨꯏ ꯍꯥꯏꯕꯅꯤꯗ꯫
ꯎꯝ ꯑꯗꯣ ꯎꯗ ꯁꯝꯕꯕꯣ
ꯅꯣꯍꯦꯠ
ꯈꯟꯕꯅꯤꯅꯦ ꯑꯃꯨꯛ ꯀꯥꯁꯤꯔꯥ ꯑꯃꯨꯛ ꯈꯟꯕꯅꯤꯅꯦ꯫
ꯀꯥꯔꯅꯨ ꯅꯨꯄꯤꯗꯣ ꯊꯤꯔꯣ
ꯅꯨꯄꯤ ꯊꯤꯕꯗꯤ ꯈꯔ ꯋꯥ ꯈꯔ ꯑꯉꯥꯡ ꯑꯣꯏꯔꯤ
ꯅꯨꯄꯤ ꯊꯤꯔꯣ ꯅꯨꯄꯤ ꯊꯤꯔꯒ ꯂꯩꯔꯣ ꯀꯩꯏꯩꯅꯣ
ꯑꯁ ꯅꯨꯄꯤ ꯆꯗꯤ ꯋꯥꯒꯅꯦꯕ
ꯀꯩꯅꯣ ꯅꯁꯥꯅ ꯋꯥꯒꯦ ꯋꯥꯖꯒꯦ ꯁꯤꯟꯕꯕꯨ
ꯑꯗꯨ ꯑꯣꯏꯔꯁꯨ ꯅꯨꯄꯤ ꯊꯤꯔꯥꯗꯤ ꯈꯔ ꯋꯥꯕꯅꯤꯗꯅꯕ
ꯀꯩꯗꯧꯕꯩ ꯋꯥꯗꯣꯏꯅꯣ ꯅꯪ ꯂꯥꯏꯔꯤꯛ ꯄꯥꯕ ꯅꯪ ꯂꯥꯏꯔꯤꯛ ꯄꯥꯕꯗꯨ ꯂꯥꯏꯔꯤꯛ ꯁ꯭ꯀꯨꯜ ꯁ꯭ꯀꯨꯜ ꯆꯠꯅꯤꯡꯗꯕ ꯅꯪꯅ ꯍꯧꯖꯤꯛ ꯋꯥꯒꯅꯤ ꯍꯥꯏꯁꯨ ꯈꯜꯂꯤꯔꯣ ꯋꯥꯔꯣꯏ
ꯑꯁ ꯂꯩꯔꯩꯗꯤ ꯂꯩꯔꯛꯀꯤ ꯋꯥꯠ ꯅꯠꯇꯦꯕ ꯅꯨꯄꯤ ꯆꯦꯕꯗꯤ ꯈꯔ ꯋꯥꯠꯂꯤ ꯑꯩꯒꯤꯗꯤ ꯑꯉꯥꯡ ꯑꯣꯏꯔꯤꯕ ꯅꯨꯄꯤ ꯊꯤꯅꯤꯉꯥꯏ ꯑꯉꯥꯡ ꯈꯔ ꯑꯣꯏꯔꯤꯕ
ꯅꯪꯕꯨ ꯍꯧꯖꯤꯛꯇ ꯑꯩꯉꯣꯟꯗ ꯅꯪꯅ ꯑꯍꯟꯅꯦ ꯍꯥꯏꯗꯅꯦ
ꯑꯩꯔꯣ ꯑꯩ ꯑꯍꯜꯅꯦ ꯍꯥꯏꯕ꯭ꯔꯣꯅꯦ
ꯍꯥꯏ ꯀꯩꯅꯣ
ꯉꯁꯤꯁꯦ ꯅꯪꯁꯦ ꯆꯨꯝꯗꯔꯦ
ꯑꯩꯔꯣ
ꯑꯥ
ꯅꯪ ꯆꯨꯝꯗꯔꯦ ꯆꯨꯝꯗꯔꯦ꯫ ꯅꯪ ꯆꯨꯝꯗꯔꯦ ꯉꯁꯤꯗꯤ
ꯆꯨꯝꯗꯔꯦ
ꯆꯨꯝꯃꯦ ꯆꯨꯝꯃꯦ ꯑꯩ
ꯅꯪ ꯆꯨꯝꯗꯔꯦ ꯅꯪ ꯆꯨꯝꯗꯔꯦ
ꯆꯨꯝꯃꯦ ꯆꯨꯝꯃꯦ ꯑꯩ ꯈꯔ ꯑꯉꯥꯡ ꯑꯣꯏꯔꯦꯔꯤꯕ ꯅꯨꯄꯤ ꯊꯅꯤꯉꯥꯏꯀꯣ
ꯑꯩꯅ ꯅꯪ ꯆꯨꯝꯗꯔꯦ ꯍꯥꯏꯕꯁꯦ ꯃꯔꯝ ꯈꯪꯕ꯭ꯔꯥ
ꯈꯪꯗꯦ
ꯑꯗꯨꯒ ꯅꯪ ꯆꯨꯝꯃꯦ ꯆꯨꯝꯃꯦ ꯍꯥꯏꯔꯤꯕ꯫
ꯎ ꯁꯨꯝꯅ ꯑꯃꯅꯤꯅꯤ
ꯑꯁꯤꯒꯤ ꯆꯩ ꯑꯁꯥꯡꯕꯅ ꯌꯩꯕꯗ ꯄꯦꯜꯂꯣꯏꯗꯕ ꯃꯤꯅꯦꯕ ꯅꯪꯖꯦ꯫
ꯑꯁ ꯆꯩꯕꯨꯗꯤ ꯀꯤꯗ ꯆꯩ ꯆꯩꯅ ꯊꯥꯔꯗꯤ ꯅꯥꯏꯗꯅ꯫